ꯍꯜꯂꯣ
ꯇꯥꯏ ꯇꯥꯏ
ꯇꯧꯅꯨ ꯆꯦꯟꯊꯣꯔꯛꯑꯣ ꯁꯦ ꯑꯉꯥꯡ ꯐꯥꯖꯤꯜꯂꯨꯅꯦ ꯇꯥꯕ꯭ꯔꯣ ꯏꯌꯥꯝꯕ
ꯇꯥꯏ ꯇꯥꯏ
ꯁꯤ ꯐꯁꯦ ꯁꯦꯝ ꯐꯥꯖꯜꯂꯣ ꯎꯝ ꯑꯉꯥꯡ ꯌꯥꯝ ꯆꯥꯎꯗ꯭ꯔꯤꯗ ꯢꯌꯥꯝꯕ ꯆꯍꯤ ꯑꯅꯤ ꯐꯔꯤꯡ ꯆꯤꯠꯇꯨꯅꯤ ꯃꯈꯨꯠ ꯃꯥꯁꯥ ꯈꯔ ꯂꯦꯡꯕ ꯍꯧꯔꯛꯄ ꯇꯥꯏꯃꯤꯡꯗꯣ
ꯎꯝ ꯌꯥꯝ ꯅꯨꯡꯁꯤꯕ ꯇꯥꯏꯃꯤꯡꯗꯨꯅꯦ
ꯀꯩ ꯀꯩ ꯍꯣꯠꯅꯔꯤꯒꯦ ꯏꯌꯥꯝꯕ ꯏꯌꯥꯝꯕ ꯉꯥꯢꯈꯣꯅꯦ ꯏꯌꯥꯝꯕꯒꯤ ꯑꯉꯥꯡ ꯀꯌꯥꯕꯨ ꯁꯨꯔꯒꯦ
ꯑꯁ ꯑꯉꯥꯡ ꯑꯅꯤꯃꯨꯛ ꯁꯨꯔꯦ
ꯅꯨꯄꯥ ꯀꯌꯥꯅꯣ ꯅꯨꯄꯥ ꯑꯃ ꯅꯨꯄꯤ ꯑꯃ
ꯑꯁ ꯅꯨꯄꯥ ꯑꯃꯒ ꯅꯨꯄꯤ ꯑꯃꯒꯅꯦ ꯅꯨꯄꯤꯅ ꯑꯍꯟꯅꯦ ꯅꯨꯄꯥꯅ ꯑꯇꯣꯝꯕ ꯑꯣꯏꯔꯦ
ꯅꯨꯄꯤꯗꯣ ꯀ꯭ꯂꯥꯁ ꯀꯌꯥ ꯅꯥꯍꯟ ꯎꯕꯗꯣ ꯀ꯭ꯂꯥꯁ ꯁꯚꯦꯟ ꯑꯥꯢꯠꯃꯨꯛ ꯀꯥꯔꯝꯗꯧ ꯃꯥꯜꯂꯦ ꯑꯍꯟꯗꯣ
ꯀ꯭ꯂꯥꯁ ꯁꯤꯛꯁ ꯁꯚꯦꯟ ꯁꯤꯛꯁ ꯀꯥꯔꯦ
ꯁꯤꯛꯁ ꯀꯥꯔꯦ
ꯎꯝ ꯅꯨꯄꯥꯗꯨꯅ ꯀ꯭ꯂꯥꯁ ꯋꯥꯟ ꯋꯥꯟ ꯀꯥꯔꯦ
ꯀꯃꯥꯏ ꯀꯃꯥꯏ ꯀꯩꯀꯩ ꯁꯨꯔꯤꯕ ꯍꯧꯖꯤꯛꯀꯥꯟꯁꯤꯕꯨ ꯢꯌꯥꯝꯕ ꯁꯦꯟ ꯊꯕꯛ ꯃꯆꯥ ꯑꯃ ꯇꯧꯍꯧꯗꯕ ꯑꯩꯈꯣꯏꯗꯤ ꯍꯤꯡꯅꯕ ꯍꯣꯠꯅꯕꯗ ꯗ ꯑꯩꯒꯤ ꯑꯁꯨꯛ ꯄꯤꯛꯈ꯭ꯔꯕ ꯑꯉꯥꯡ ꯑꯉꯥꯡ ꯌꯥꯎꯔꯕꯥꯎꯇ ꯈꯔ ꯋꯥꯔꯦ ꯍꯥꯏꯗꯤ ꯏꯌꯥꯝꯕꯗꯤ ꯀꯃꯥꯏ ꯀꯃꯥꯏꯅ ꯂꯦꯜꯂꯤꯕ
ꯑꯁ ꯐꯦꯔꯦ ꯐꯦꯔꯦꯕꯨ ꯍꯥꯏꯔꯦꯗ ꯑꯉꯥꯡꯒꯤ ꯊꯥꯒꯤꯕꯨ ꯍꯥꯏꯕꯅꯦ ꯑꯗꯨꯗꯩ ꯑꯁ ꯈꯪꯗꯦꯗ ꯊꯕꯛꯁꯦ ꯑꯗꯨꯝ ꯍꯤꯡꯅ ꯍꯤꯡꯅꯕ ꯅꯣꯡꯃꯒꯤ ꯑꯗꯨꯝ ꯊꯕꯛꯇꯣ ꯄꯩꯁꯥ ꯑꯗꯨꯝ ꯇꯥꯜꯂꯤ ꯍꯥꯏꯇꯥꯔꯦ ꯑꯗꯨꯝ ꯅꯥꯇꯩꯃꯁꯨ ꯑꯗꯨꯝ ꯀꯩꯅꯣ ꯐꯤ ꯅꯨꯡ ꯁꯥꯗꯅ ꯈꯣꯠꯇꯅ ꯑꯗꯨꯝ ꯇꯧꯔꯤꯌꯦ ꯃꯄꯥꯟꯗ ꯐꯤ ꯁꯥꯔꯤꯌꯦ ꯑꯉꯥꯡ ꯑꯉꯥꯡꯉꯩ ꯇꯨꯝꯒ꯭ꯔꯦ ꯑꯁ ꯈꯪꯗꯦꯗ
ꯍꯥꯏꯗꯤ
ꯅꯨꯡꯉꯥꯏꯕꯝ ꯈꯪꯗꯦ ꯍꯥꯏꯇꯥꯔꯦ ꯅꯨꯄꯤ ꯊꯤꯖꯤꯜꯂꯨꯔꯀꯥꯟꯗ ꯍꯦꯟꯅ ꯃꯊꯥ ꯁꯥꯕꯩ ꯐꯤꯕꯝ ꯑꯃ ꯁꯨꯝ ꯂꯥꯛꯑꯦ
ꯂꯥꯢꯔꯤꯛ
ꯅꯣꯏ ꯅꯣꯏ ꯊꯕꯛ ꯏꯪꯈꯥꯡꯒ ꯅꯣꯏ ꯂꯩꯔꯒꯗꯤ ꯊꯕꯛ ꯏꯪꯈꯥꯡꯒ ꯅꯪ ꯀꯔꯤ ꯀꯔꯤ ꯇꯧꯔꯤꯒꯦ ꯅꯪꯕꯣ
ꯊꯕꯛ ꯏꯪꯈꯥꯡꯁꯦ ꯑꯌꯥꯝꯕ ꯍꯧꯖꯤꯛꯀꯥꯟꯁꯦ ꯃꯦꯆꯤꯟ ꯊꯣꯂꯛꯈꯤꯕꯅꯤꯅ ꯊꯕꯛ ꯏꯪꯈꯥꯡꯒꯤꯁꯨ ꯄꯥꯛ ꯂꯩꯇꯦ ꯑꯗꯩꯗꯤ ꯑꯩꯈꯣꯏꯅꯁꯨ ꯁꯔꯀꯥꯔꯒꯤ ꯊꯕꯛ ꯑꯃ ꯉꯧꯕꯤꯁꯨ ꯅꯠꯇꯦ ꯑꯗꯨꯗꯨꯅ ꯃꯦꯆꯤꯟ ꯁꯪꯗ꯭ꯔꯕ ꯑꯗꯩꯗꯤ ꯃꯦꯆꯤꯟꯅ ꯆꯪꯕ ꯌꯥꯗꯕ ꯃꯐꯝꯒꯨꯝꯕ ꯂꯥꯛꯑꯀꯥꯟꯗ ꯑꯃꯨꯛ ꯁꯨꯕ ꯑꯗꯒꯤ ꯊꯕꯛꯁꯦ ꯍꯧꯖꯤꯛꯀꯥꯟꯗꯤ ꯊꯕꯛꯁꯦ ꯁꯨꯐꯝ ꯂꯩꯇ꯭ꯔꯦꯕ ꯍꯥꯏꯗꯤ ꯃꯌꯥꯡ ꯀꯥꯡꯒꯨꯁꯨ ꯍꯥꯏꯗꯤ ꯃꯤꯇꯣꯞ ꯑꯃꯣꯛ ꯆꯪꯁꯤꯜꯂꯛꯄ
ꯎꯝ
ꯑꯗꯩꯗꯤ
ꯍꯟꯗꯛ
ꯄꯩꯁꯥꯁꯦ ꯃꯣꯏ ꯃꯌꯥꯡ ꯀꯥꯡꯕꯨꯅ ꯍꯣꯡꯉꯦꯅ ꯑꯃꯨꯛ ꯃꯩꯇꯩ ꯃꯩꯇꯩ ꯀꯥꯡꯕꯨ ꯃꯩꯇꯩ ꯃꯆꯥꯁꯤꯡ ꯑꯩꯈꯣꯏꯅ ꯃꯩꯇꯩ ꯃꯆꯥꯕꯨ ꯅꯦꯛꯄꯤꯗ꯭ꯔꯦꯕ ꯄꯩꯁꯥ ꯑꯍꯣꯡꯕ ꯑꯣꯏ
ꯃꯣꯏ ꯃꯣꯏꯅ ꯍꯣꯡꯊꯔꯛꯄꯗꯒꯤ ꯑꯩꯈꯣꯏꯁꯨ ꯄꯥꯏꯜꯒꯤ ꯄꯥꯏꯜ ꯁꯨꯕ ꯆꯠꯂꯦ
ꯎꯝ
ꯑꯗ ꯃꯣꯏꯅ ꯍꯣꯡꯊꯔꯛꯄꯗꯒꯤ ꯑꯩꯈꯣꯏꯁꯨ ꯍꯧꯖꯤꯛꯁꯦ ꯑꯁꯤ ꯁꯤꯖꯟ ꯃꯇꯝ ꯑꯣꯏꯗꯕꯅꯤꯅ ꯄꯥꯢꯗꯣ ꯍꯦꯛꯇ ꯍꯣꯡꯗꯅ ꯍꯨꯠꯂꯕꯗꯤ ꯑꯗꯨꯕꯥꯎꯇ ꯊꯕꯛꯁꯦ ꯁꯨꯖꯒꯦꯗ ꯐꯪꯉꯛꯇ꯭ꯔꯦꯕ ꯂꯥꯟ ꯅꯨꯡꯁꯤꯅꯒ ꯂꯩꯁꯤꯜꯂꯛꯄꯅ ꯑꯩꯈꯣꯏꯒꯤ ꯂꯩꯔꯤꯕ ꯁꯥꯢꯒꯤ ꯎ ꯇꯝꯄꯥꯛꯁꯤꯗ ꯂꯩꯔꯤꯕ ꯑꯩꯈꯣꯏ ꯃꯁꯦꯟꯁꯤ ꯁꯨꯝ ꯎꯨꯡꯅꯔꯒ ꯊꯕꯛ ꯏꯪꯈꯥꯡꯁꯤ ꯁꯨꯝ ꯎꯨꯡꯅꯔꯒ ꯂꯩꯕꯒꯤ ꯐꯤꯕꯝꯗ ꯁꯨꯝ ꯂꯥꯛꯑꯦꯕ ꯑꯗꯨꯅ ꯊꯕꯛꯁꯦ ꯃꯨꯟꯅꯅꯕ ꯍꯣꯠꯅꯕꯗ
ꯑꯗꯨꯕꯥꯎꯇ ꯊꯕꯛꯇꯣ ꯌꯥꯎ ꯌꯥꯎꯖꯒꯦ ꯐꯪꯗ꯭ꯔꯦ ꯁꯤꯗ ꯑꯃꯨꯛ ꯕꯟ ꯑꯃꯨꯛ ꯇꯧꯁꯤꯜꯂꯛ ꯀꯅꯤ ꯖꯦꯅꯦꯅꯦꯁꯥꯏꯅ ꯑꯃꯨꯛ ꯇꯧꯁꯤꯜꯂꯛꯀꯅꯤ ꯑꯩꯈꯣꯏꯗꯗꯤ ꯄꯨꯔꯥ ꯃꯊꯥꯅꯦꯕ ꯁꯥꯔꯤꯁꯦ ꯃꯥꯅꯤ ꯚꯦꯟꯒꯤ ꯑꯃꯒꯤ ꯊꯤꯗꯕꯗꯤ ꯌꯥꯔꯣꯏ ꯊꯤꯗ꯭ꯔꯦ ꯁ꯭ꯀꯨꯜꯅ ꯑꯗꯨ ꯍꯥꯏꯔꯛꯑꯦ ꯑꯟꯇꯥ ꯍꯥꯏꯔꯛꯑꯦ ꯑꯗꯨ ꯇꯥꯕꯗ ꯑꯣ ꯍ ꯍꯣ
ꯇꯧꯔꯤꯁꯤ ꯑꯗꯨꯅꯤꯅꯦ
ꯑꯉꯥꯡꯒꯤ ꯃꯐꯤ ꯃꯔꯣꯟ ꯑꯗꯒꯤ ꯑꯉꯥꯡ ꯅꯥꯔꯛ ꯌꯦꯛꯂꯛꯄ ꯑꯗꯗꯤ ꯑꯗꯨꯝꯕ ꯇꯥꯏꯃꯤꯡꯗꯨꯗꯗꯤ ꯊꯕꯛ ꯁꯨꯐꯝꯁꯨ ꯂꯩꯇꯕ ꯑꯩꯈꯣꯏꯗꯤ ꯀꯔꯤꯅꯨꯡꯒꯤ ꯅꯨꯄꯤ ꯊꯤꯖꯔꯨꯕꯅꯣꯗꯣ ꯑꯗꯨꯅꯦꯕ ꯇꯥꯏꯁꯤ ꯏꯌꯥꯝꯕ
ꯅꯨꯄꯤꯁꯨ ꯊꯤꯗꯕ ꯌꯥꯗꯕ ꯆꯍꯤ ꯂꯝꯗꯥꯡ ꯑꯃꯨꯛ ꯍꯦꯟꯗꯣꯛꯈ꯭ꯔꯒꯗꯤ
ꯑꯗꯨꯅꯦ ꯍꯥꯏꯕ ꯇꯧꯔꯤꯁꯦ
ꯊꯤꯖꯤꯟꯂꯨꯔꯦ ꯂꯣꯏꯔꯦ ꯑꯉꯥꯡ ꯑꯉꯥꯡ ꯑꯉꯥꯡ ꯌꯥꯎꯔꯛꯄ ꯃꯇꯝꯁꯤꯗꯗꯤ ꯑꯃꯨꯛ ꯃꯊꯥꯗꯤ ꯑꯃꯨꯛ ꯍꯦꯟꯅ ꯁꯔꯦꯗ
ꯃꯥꯅꯦ ꯃꯥꯅꯦ ꯑꯗꯩꯗꯤ ꯍꯧꯖꯤꯛ ꯇꯧꯔꯤꯁꯦ ꯊꯕꯛꯁꯤ ꯁꯨꯔꯅꯤ ꯊꯕꯛ ꯁꯨꯔ ꯁꯦꯜ ꯑꯃꯨꯛ ꯄꯤꯕꯤꯔꯔꯣꯏ ꯊꯤꯀꯥꯗ꯭ꯔ ꯇꯁꯤꯡꯁꯤꯅ ꯇꯧꯔꯤꯁꯦ
ꯃꯥꯅꯤ ꯇꯤꯀꯥꯏ ꯊꯕꯛ ꯁꯨꯔꯒꯅ
ꯃꯥꯅꯦ ꯃꯥꯅꯦ ꯄꯩꯁꯥꯁꯦ ꯑꯃꯨꯛ ꯄꯤꯕꯤꯔꯔꯣꯏ ꯑꯗꯩꯗꯤ ꯑꯩꯈꯣꯏꯁꯨ ꯊꯕꯛ ꯁꯨꯕ ꯁꯨꯝ ꯇꯟꯁꯤꯜꯂꯛꯑꯦ ꯁꯨꯝ ꯇꯟꯁꯤꯜꯂꯑꯦ ꯊꯕꯛ ꯁꯨꯕꯁꯤꯁꯨ ꯑꯗꯩꯗꯤ ꯊꯕꯛ ꯇꯧꯕꯁꯦ ꯍꯧꯖꯤꯛꯀꯥꯟꯗ ꯃꯥꯏ ꯢꯄꯥꯛ ꯄꯥꯛꯇ꯭ꯔꯦꯅꯦ ꯍꯥꯏꯗꯤ ꯇ꯭ꯔꯦꯟ ꯑꯃꯅ ꯑꯃꯅ ꯆꯨ ꯁꯨꯝꯃꯦꯑꯦ ꯈꯜꯂꯣ ꯆꯨ ꯃꯌꯥꯝ ꯁꯨꯝꯖꯜꯂꯛꯑꯦ ꯑꯗꯒꯤ ꯑꯃꯅ ꯔꯤꯛꯁꯣ ꯊꯧꯔꯦ ꯈꯜꯂꯣ ꯏ ꯔꯤꯛꯁꯣ ꯏꯔꯤꯛꯁꯣ ꯃꯌꯥꯝ ꯑꯃ ꯊꯧꯖꯤꯜꯂꯛ ꯃꯥꯅꯤ ꯁꯤꯒꯤ ꯁꯨꯃꯥꯏ ꯁꯨꯝ ꯇꯧꯕꯁꯤꯅꯗꯤ ꯍꯥꯏꯗꯤ ꯏꯃꯨꯡ ꯑꯃꯗꯗꯤ ꯌꯨꯝ ꯄꯥꯟꯕ ꯍꯥꯏꯔꯦ ꯑꯗꯒꯤ ꯂꯝ ꯑꯃꯗꯗꯤ ꯂꯝ ꯑꯃꯗꯁꯨ ꯏꯃꯨꯡ ꯑꯃꯗ ꯄꯥꯜꯂꯤ ꯁꯨꯃꯥꯏꯅ ꯂꯣꯏ ꯄꯥꯝꯃꯤꯟꯅꯩꯅꯦꯕ ꯑꯩꯈꯣꯏꯁꯦ ꯏꯃꯨꯡꯒꯤ ꯄꯥꯟꯃꯤꯟꯅꯕ ꯆꯞ ꯃꯥꯟꯅꯩꯅꯦꯕ ꯑꯃꯔꯣꯝꯗ ꯑꯃꯅ ꯏꯔꯤꯛꯁꯣ ꯊꯧꯖꯤꯜꯂꯛꯄ ꯌꯨꯝꯗ ꯇꯧ ꯑꯃꯅ ꯆꯥꯛ ꯊꯣꯡꯖꯜꯂꯛꯄ ꯑꯃꯅ ꯄꯩꯁꯥ ꯇꯥꯟꯁꯤꯜꯂꯛꯄ ꯑꯃꯅ ꯏꯟꯖꯟ ꯍꯥꯞꯄꯤ ꯊꯥꯖꯤꯜꯂꯛꯄ ꯂꯨꯄꯥ ꯑꯃꯅ ꯕꯖꯥꯔꯗ ꯌꯣꯜꯂꯨꯕ ꯁꯨꯝ ꯃꯥꯥꯏ ꯃꯥꯢꯒꯤ ꯔꯣꯜꯗꯣ ꯑꯗꯨꯃꯥꯏꯅ ꯂꯩꯅꯕꯅꯦꯕ ꯑꯗꯨꯅ ꯍꯧꯖꯤꯛ ꯑꯃꯅ ꯏꯔꯤꯛ ꯢꯔꯤꯛꯁꯣ ꯊꯧꯖꯤꯟꯂꯛꯌꯦ ꯈꯜꯂꯣ ꯑꯃꯅ ꯄꯣꯠ ꯆꯩ
ꯎꯗꯤ
ꯍꯣꯏ ꯍꯣꯏ ꯑꯃꯁꯨ ꯊꯧꯖꯤꯟꯕꯤ ꯁꯨꯝ ꯊꯕꯛꯁꯤ ꯂꯣꯟꯖꯤꯟꯅ ꯂꯩꯔꯗꯤ ꯑꯩꯈꯣꯏ ꯃꯁꯦꯟ ꯑꯗꯨꯝ ꯁꯤꯅ
ꯃꯥꯡꯉꯤꯗꯅ ꯃꯥꯅꯤ ꯃꯥꯅꯤ ꯑꯩꯈꯣꯏ ꯃꯁꯦꯟ ꯃꯁꯦꯟ ꯑꯗꯨꯝ ꯍꯥꯠꯇꯣꯛꯅꯕꯤ
ꯃꯥꯅꯤ ꯑꯃꯅ ꯏꯔꯤꯛꯁꯣ ꯊꯧꯖꯤꯜꯂꯛꯑꯦ ꯈꯪꯉꯥꯗꯤ ꯃꯥꯅꯦ ꯃꯥꯅꯦ ꯎꯄꯥꯏꯁꯨ ꯂꯩꯇꯕ ꯁꯨꯐꯝ ꯂꯩꯇꯕ ꯁꯔꯀꯥꯔꯁꯤꯅꯁꯨ ꯈꯔ ꯑꯩꯈꯣꯏꯒꯤ ꯊꯕꯛ ꯁꯨꯐꯝ ꯂꯩꯇ꯭ꯔꯤꯁꯦ ꯈꯪꯅ ꯍꯥꯏꯇꯥꯔꯦ ꯊꯕꯛ ꯄꯤ ꯑꯕꯅ ꯍꯥꯏꯗꯤ ꯒꯣꯔꯃꯦꯟ ꯁꯥꯔꯚꯤꯁ ꯑꯣꯏꯗ꯭ꯔꯒꯁꯨ ꯑꯇꯣꯞ ꯑꯇꯣꯞꯄ ꯃꯌꯥꯝ ꯏꯁꯀꯤꯝ ꯅꯣꯡ ꯊꯥꯗꯔꯒ ꯑꯗꯨꯝ ꯁꯦꯟꯗꯥꯟ ꯂꯝꯕꯤ ꯄꯤꯕ ꯑꯗꯨꯝ ꯌꯥꯏꯑꯦꯕ ꯁꯔꯀꯥꯔꯁꯦ ꯁꯪꯗ꯭ꯔꯕ ꯀꯩꯅꯣ
ꯏꯁꯀꯤꯝ ꯏꯁꯀꯤꯝꯗꯤ ꯃꯌꯥꯝ ꯊꯥꯗꯔꯤ ꯃꯤꯗ ꯊꯥꯗꯕꯗꯣ ꯌꯧꯔꯛꯇꯕ ꯑꯩꯈꯣꯏꯗ
ꯃꯥꯅꯤ
ꯍꯥꯟꯅꯗꯤ ꯌꯦꯡꯉꯣ ꯃꯣꯔꯦ ꯃꯣꯔꯦ ꯌꯥꯔꯤꯉꯩ ꯃꯣꯔꯦ ꯆꯠꯄ ꯌꯥꯔꯤꯉꯩ ꯃꯣꯔꯦ ꯀꯔꯕꯥꯔꯗ ꯇꯧꯔꯁꯨ ꯑꯗꯨꯗꯒꯤ ꯒꯥꯔꯤ ꯍꯦꯟꯗꯃꯦꯟꯗ ꯌꯥꯎꯔꯁꯨ ꯁꯤꯒꯤ ꯅꯦꯁꯅꯦꯜ ꯍꯥꯏꯋꯦ ꯂꯩ ꯑꯗꯨꯒ ꯅꯥꯒꯥꯂꯦꯟ ꯗꯤꯃꯥꯄꯨꯔ ꯀꯩꯀꯩ ꯆꯠꯂꯒ ꯃꯇꯝ ꯑꯃꯗꯤ ꯑꯗꯨꯝ ꯄꯩꯁꯥ ꯑꯗꯨꯝ ꯇꯥꯟꯅꯔꯝꯃꯤꯗꯅ
ꯃꯥꯅꯦ ꯃꯥꯅꯦ
ꯍꯧꯖꯤꯛꯅ ꯑꯗꯨꯒꯤ ꯑꯗꯨꯒꯤ ꯈꯨꯗꯣꯡꯆꯥꯥꯕꯗꯣ ꯑꯃꯨꯛ ꯂꯩꯔꯛꯇ꯭ꯔꯦ ꯑꯗꯨꯗꯒꯤ ꯑꯩꯅ ꯉꯁꯤ ꯅꯨꯄꯤ ꯑꯉꯥꯡ ꯅꯨꯄꯤ ꯑꯉꯥꯡ ꯊꯤꯔꯨꯕ ꯑꯩꯅ ꯗꯨꯀꯥꯟ ꯐꯝꯕ ꯃꯤꯒꯤ ꯃꯈꯥꯗ ꯗꯨꯀꯥꯟ ꯐꯝꯕ ꯌꯥꯎꯔꯨꯔꯥ ꯊꯥꯗ ꯂꯨꯄꯥ ꯂꯤꯁꯤꯡ ꯑꯃ ꯂꯤꯁꯤꯡ ꯃꯥꯄꯜ ꯇꯔꯥ ꯐꯪꯕꯗꯨꯅꯗꯤ ꯏꯃꯨꯡ ꯏꯃꯨꯡꯗꯨ ꯆꯂꯥꯏꯕ ꯀꯣꯟꯅꯕ ꯅꯠꯇꯦ ꯅꯣꯡꯃꯗ ꯅꯣꯡꯃꯗ ꯍꯖꯤꯔꯥ ꯁꯨꯔꯒ ꯂꯨꯄꯥ ꯆꯥꯝꯂꯤ ꯆꯥꯝꯉꯥ ꯆꯥꯇꯨꯔꯛ ꯐꯪꯉꯤꯕ ꯑꯩꯈꯣꯢꯐꯥꯎ ꯌꯣ ꯐꯦꯔꯦ ꯐꯦꯔꯦ ꯍꯥꯏꯕꯒꯤ ꯐꯤꯕꯝ ꯑꯃ ꯂꯥꯛ
ꯃꯥꯅꯦ ꯃꯥꯅꯦ ꯑꯩꯈꯣꯏꯒꯤ ꯁꯔꯀꯥꯔꯒꯤ ꯊꯕꯛ ꯇꯧꯈꯤꯕ ꯑꯗꯩꯗꯤ ꯚꯣꯠ ꯀꯥꯈ꯭ꯔꯤꯕ ꯑꯦꯝ ꯑꯦꯜ ꯑꯦ ꯃꯟꯇ꯭ꯔꯤ ꯃꯌꯥꯝꯁꯤꯅꯗꯤ
ꯎꯝ
ꯍꯥꯏꯗꯤ ꯃꯣꯏꯒꯤ ꯃꯆꯥ ꯃꯁꯨ ꯃꯄꯥꯟ ꯂꯝꯗꯒ ꯊꯥꯗꯅ ꯇꯝꯍꯜꯂꯤꯗꯣ ꯃꯣꯏ ꯌꯥꯝ ꯀꯣꯝꯅ ꯇꯝꯍꯜꯂꯦꯕ ꯃꯣꯏꯗꯤ ꯑꯗꯣ ꯑꯩꯈꯣꯏꯗꯤ ꯀꯩꯁꯨꯁꯨ ꯑꯣꯏꯗꯦ ꯑꯗꯩ ꯏꯆꯥꯁꯨ ꯃꯅꯤꯄꯨꯔꯗ ꯑꯗꯨꯝ ꯇꯝꯍꯜꯂꯤꯁꯦ ꯌꯥꯝ ꯄꯩꯁꯥ ꯌꯥꯝ ꯆꯪꯉꯨꯕꯩꯁꯨ ꯅꯠꯇꯦ ꯁꯤꯗ ꯋꯥꯔꯤꯁꯦ ꯃꯣꯏꯅ ꯀꯩꯁꯨ ꯈꯪꯗꯦꯕ ꯃꯣꯏꯒ ꯌꯦꯡꯅꯔꯨꯗꯤ ꯄꯩꯁꯥ ꯌꯥꯝ ꯆꯪꯕ ꯅꯠꯇꯦ ꯕ ꯑꯩꯈꯣꯏ ꯑꯩꯈꯣꯏꯗ ꯆꯪꯉꯤꯁꯦ ꯑꯣ ꯑꯩꯈꯣꯏ ꯄꯩꯁꯥ ꯌꯥꯝ ꯆꯪꯗꯕꯤꯗ ꯑꯩꯈꯣꯏꯅ ꯋꯥꯔꯤꯁꯦ ꯁꯤꯒꯤ ꯆꯥꯡꯁꯦ ꯃꯣꯏ ꯀꯩꯁꯨ ꯎꯕꯤꯗꯦꯕ
ꯎꯝ
ꯍꯥꯏꯗꯤ ꯁꯔꯀꯥꯔꯁꯤꯅ ꯇꯧ ꯍꯥꯏꯗꯤ ꯈꯔ ꯈꯪꯕꯤꯔꯒ ꯂꯥꯏꯔꯤꯛ ꯂꯥꯏꯁꯨ ꯍꯩꯕ ꯑꯗꯩꯗꯤ ꯑꯗꯨꯝꯕ ꯎꯕꯤꯕ ꯃꯤꯗꯣ ꯑꯩꯈꯣꯏꯅꯁꯨ ꯊꯥꯒꯠꯇ꯭ꯔꯕꯅꯤꯅ ꯑꯩꯈꯣꯏꯅ ꯑꯗꯨꯝ ꯋꯥꯖꯕ ꯇꯥꯕꯅꯦ ꯁꯤꯗꯤ
ꯃꯥꯅꯤ ꯃꯥꯅꯤ ꯑꯩꯈꯣꯏꯅ ꯆꯍꯤ ꯃꯉꯥꯒꯤ ꯑꯩꯈꯣꯏꯒꯤ ꯔꯥꯏꯠꯇꯣ ꯂꯨꯄꯥ ꯂꯤꯁꯤꯡ ꯃꯉꯥꯗ ꯑꯣꯟꯅ ꯊꯣꯛꯎꯕ ꯂꯤꯁꯤꯡ ꯇꯔꯥꯗ ꯑꯣꯟꯅ ꯊꯣꯛꯎꯕ ꯑꯗꯨꯅ ꯑꯩꯈꯣꯏꯒꯤꯁꯨ ꯆꯥꯎꯅ ꯑꯁꯣꯏꯕꯅꯤ
ꯎꯝ
ꯑꯗꯣ ꯈꯪꯗ꯭ꯔꯦꯗ ꯅꯌꯥꯝꯕꯗꯤ ꯋꯥꯔꯦ ꯑꯗꯣ ꯅꯪꯒꯤ ꯊꯕꯛꯇꯨꯅ ꯈꯤꯇꯪ ꯀꯩ ꯅꯣꯝ ꯀꯥꯟꯅꯕ ꯑꯣꯏꯔꯗꯤ ꯅꯌꯥꯝꯕꯁꯨ ꯅꯪ ꯅꯇꯨꯡ ꯏꯜꯂꯛꯑꯒꯦꯗꯅ
ꯑꯥꯎ ꯍꯣꯏ ꯍꯥꯏꯔꯛꯀꯦ ꯏꯌꯥꯝꯕ ꯑꯩꯅ ꯁꯨꯔꯤꯁꯦ ꯏꯌꯥꯝꯕ ꯁꯨꯐꯝ ꯂꯩꯇꯦꯅ ꯁꯨꯕꯅꯤꯗ ꯅꯨꯡꯉꯥꯏꯅ ꯁꯨꯕ ꯅꯠꯇꯦ
ꯎꯝ ꯅꯨꯡꯉꯥꯏꯅ ꯁꯨꯕ ꯃꯤꯒꯤ ꯄꯩꯁꯥ ꯆꯥꯎꯅ ꯆꯥꯎꯅ ꯁꯨꯕ ꯃꯤꯒꯤ ꯀꯩꯅꯣ ꯃꯌꯥꯡ ꯒꯩꯅ ꯑꯗꯨꯝ ꯄꯩꯁꯥ ꯊꯕꯛꯁꯨ ꯋꯥꯗꯕ ꯄꯩꯁꯥꯁꯨ ꯆꯥꯎꯕ ꯃꯩ ꯐꯤꯠꯇꯤꯡ ꯃꯤꯅꯤꯅ ꯃꯈꯨꯠ ꯃꯁꯥ ꯑꯗꯨꯗꯒꯤ ꯁꯤꯡꯕ ꯍꯦꯜꯂꯦ ꯁꯤꯡꯕ ꯍꯥꯏꯒꯗ꯭ꯔꯥ ꯑꯗꯨꯗꯒꯤ ꯊꯕꯛ ꯁꯨꯕ ꯅꯣꯝꯕ ꯇꯟꯗꯝꯅꯤꯅ ꯑꯗꯨꯝ ꯃꯩ ꯐꯤꯇꯤꯡꯒꯤ ꯑꯣꯏꯔꯣ ꯑꯗꯨꯗꯒꯤ ꯄꯥꯏꯞꯀꯤꯕꯨ ꯑꯣꯏꯔꯣ ꯇꯥꯏꯜꯁꯀꯤꯕꯣꯔꯦ ꯃꯣꯏ ꯅꯣꯏ ꯄꯥꯏꯌꯦꯕ
ꯎꯝ
ꯑꯩꯈꯣꯏꯅ ꯑꯩꯈꯣꯏꯅ ꯗꯨꯀꯥꯟ ꯀꯩꯅꯣ ꯍꯥꯖꯤꯔꯥ ꯁꯨꯔꯅꯤ ꯅꯣꯡꯃꯒꯤ ꯑꯗꯨꯝ ꯌꯨꯝ ꯁꯥꯕ ꯆꯦꯛ ꯆꯟꯕꯁꯤꯅ ꯂꯣꯏꯔꯦꯕ ꯑꯩꯈꯣꯏ ꯃꯩ ꯇꯩ ꯑꯩꯈꯣꯏꯒꯤ ꯑꯩꯈꯣꯏꯅ ꯇꯧꯔꯤꯁꯦ
ꯎꯝ
ꯑꯗꯨꯕꯛꯇ ꯑꯗꯨꯐꯥꯎꯛꯇ ꯄꯩꯁꯥꯁꯦ ꯑꯗꯨꯝ ꯄꯤꯔꯣꯏꯗꯣꯏꯒꯤ ꯑꯗꯨꯝ ꯇꯧꯕ ꯍꯥꯠꯄꯤꯕꯁꯨ ꯃꯌꯥꯝ ꯑꯃꯅꯦꯕ
ꯃꯥꯅꯦ ꯃꯥꯅꯦ ꯄꯩꯁꯥ ꯄꯤꯔꯣꯏꯗ ꯇꯧꯕ ꯃꯌꯥꯝ ꯃꯤꯒꯤ ꯑꯋꯥꯕ ꯎꯗꯕ ꯍꯥꯏꯇꯥꯔꯦ
ꯃꯥꯅꯦ ꯕꯣꯔꯣ ꯐꯔꯒꯅ ꯕꯣꯔꯣꯅ ꯄꯤꯕꯤꯕ ꯕꯣꯔꯣ ꯐꯠꯇ꯭ꯔꯒꯅ ꯑꯗꯨꯝ ꯍꯥꯠꯈꯤꯕꯅ ꯀꯣꯡꯒꯥꯏ ꯑꯃꯅꯦꯕ
ꯎꯝ
ꯊꯕꯛꯇꯤ ꯑꯗꯨꯝ ꯊꯕꯛꯇꯤ ꯑꯗꯨꯝ ꯁꯨꯕ ꯑꯗꯨꯒ ꯁꯨꯔꯤꯗꯣ ꯊꯥꯒꯤ ꯂꯨꯄꯥ ꯂꯤꯁꯤꯡ ꯆꯧꯉꯥ ꯐꯪꯕꯗ ꯊꯥꯒꯤ ꯂꯨꯄꯥ ꯂꯤꯁꯤꯡ ꯃꯔꯤ ꯇꯔꯥꯃꯔꯤꯃꯨꯛ ꯇꯥꯕꯗꯨ ꯂꯨꯄꯥ ꯂꯤꯁꯤꯡ ꯇꯔꯥꯍꯨꯝꯗꯣꯏ ꯈꯔ ꯄꯤ ꯇꯔꯥꯅꯤꯊꯣꯏ ꯈꯔ ꯄꯤ ꯑꯗꯨꯝ ꯋꯥꯠꯍꯧꯕꯅ ꯑꯌꯥꯝꯕꯁꯨꯅꯦ ꯁꯤꯃꯤ ꯑꯩꯈꯣꯏꯁꯦ ꯑꯗꯨꯝ
ꯀꯩ ꯍꯥꯏꯅꯤ ꯑꯗꯨꯝ
ꯃꯥꯅꯦ ꯃꯥꯅꯦ
ꯃꯊꯟꯇ ꯑꯗꯨꯝ ꯃꯊꯟꯇ ꯑꯗꯨꯝ ꯍꯥꯞꯆꯈꯤꯕꯒꯤ ꯐꯤꯕꯝ ꯑꯃ ꯂꯥꯛꯑꯦꯕ
ꯃꯦꯆꯤꯟꯅ
ꯑꯗꯨꯅꯤ
ꯈꯣꯏꯒꯤ ꯁꯨꯕꯁꯦ ꯃꯦꯆꯤꯟꯅꯥ ꯃꯍꯨꯠ ꯁꯤꯟꯂꯛ ꯏꯖꯦ ꯃꯦꯆꯤꯟ ꯃꯨꯠ ꯍꯥꯏꯗꯤ ꯈꯣꯡꯕꯥꯟ ꯁꯦꯡꯕꯒꯨꯝꯕ ꯀꯩꯒꯨꯝꯕ ꯑꯗꯒꯤ ꯂꯝꯕꯤ ꯅꯨꯡ ꯀꯩꯅ ꯇꯧꯋꯦ ꯈꯨꯠꯅ ꯑꯩꯈꯣꯏꯒꯤ ꯈꯨꯠꯅ ꯁꯨꯕꯗꯩ ꯍꯦꯟꯅ ꯆꯦꯛꯁꯤꯟꯕ ꯂꯩꯇꯕꯅꯦꯕ ꯏꯌꯥꯝꯕ ꯃꯦꯆꯤꯟꯅ ꯁꯨꯕ ꯊꯨꯏ ꯍꯥꯏꯖꯕꯗꯅꯦꯕ ꯑꯗꯣ ꯃꯦꯆꯤꯟꯅ ꯁꯨꯕꯒꯤ ꯀꯥꯟꯅꯕ ꯈꯔꯁꯨ ꯂꯩꯌꯦꯕ ꯑꯩꯈꯣꯏꯅ ꯁꯣꯏꯖꯕꯅꯦꯕ ꯖꯣꯀꯥꯟ ꯃꯛ ꯇ ꯍꯥꯏꯔꯣ ꯑꯩꯈꯣꯏ ꯑꯦꯝ ꯖꯤ ꯅꯔꯦꯒꯥꯒꯤ ꯊꯥꯗꯔꯤꯕ ꯊꯕꯛꯇꯣ ꯈꯨꯠꯅ ꯆꯨꯖꯦꯅ ꯅꯍꯣ ꯁꯨꯔꯦ ꯈꯜꯂꯣ ꯊꯥꯡ ꯁꯨꯔꯤ ꯄꯥꯏ ꯊꯣꯛꯂꯛꯀꯅꯤ ꯅꯨꯡ ꯆꯈꯥꯏꯕꯗꯨꯗ ꯑꯗꯩꯗꯤ ꯊꯥꯡꯒꯣꯜ ꯈꯔ ꯄꯥꯏ ꯊꯣꯛꯂꯛꯀꯅꯤ ꯊꯕꯛꯇꯨ ꯀꯩꯁꯨ ꯃꯄꯨꯡ ꯐꯥꯗꯦꯕ ꯄꯩꯁꯥꯗꯤ ꯑꯗꯨꯝ ꯁꯥꯕ ꯑꯗꯨ ꯁꯎꯛꯄꯨꯗꯤ ꯃꯦꯆꯤꯟ ꯋꯥꯏꯊꯣꯛꯑꯒ ꯁꯨꯍꯟꯕꯅ ꯐꯕ ꯑꯃ ꯂꯩꯌꯦꯕ ꯑꯩꯈꯣꯏꯅ ꯁꯣꯏꯖꯕ ꯉꯥꯛꯇꯅꯦꯕ ꯁꯤꯗꯤ ꯂꯣꯏꯅꯃꯛ ꯁꯔꯀꯥꯔꯗ ꯇꯥꯏꯅꯕꯁꯨ ꯌꯥꯔꯣꯏ ꯁꯔꯀꯥꯔꯁꯦ ꯑꯩꯈꯣꯏꯅꯤ ꯑꯃ ꯍꯥꯏꯗꯤ ꯃꯨꯟꯅ ꯈꯟꯖꯜꯂꯨꯔꯒꯗꯤ
ꯃꯥꯅꯦ ꯃꯥꯅꯦ ꯑꯩꯈꯣꯏꯅꯅꯦ ꯑꯩꯈꯣꯏꯅ ꯊꯥꯒꯠꯈꯤꯕ ꯃꯤꯠ ꯃꯤꯍꯨꯠꯇꯨꯅ ꯁꯦꯝꯃꯛꯄ ꯁꯔꯀꯥꯔꯗꯨꯅꯦꯕ ꯑꯩꯈꯣꯏꯒꯤ ꯁꯔꯀꯥꯔꯅꯦꯕ ꯃꯇꯝ ꯑꯃ ꯋꯥꯅ ꯑꯩꯈꯣꯏꯅ ꯄꯥꯡꯒꯟꯅ ꯄꯥꯡꯒꯟꯅ ꯇꯧꯔꯝꯕ ꯒꯨꯅꯤꯌꯥꯗꯣ ꯍꯧꯖꯤꯛꯇꯤ ꯖꯦ ꯁꯤ ꯕꯤꯅ ꯂꯣꯏ ꯇꯧꯍꯜꯂꯦ
ꯎꯝ
ꯑꯗꯨꯝ ꯄꯩꯁꯥꯗꯣ ꯃꯤꯅ ꯐꯪꯗꯧꯕ ꯄꯩꯁꯥꯗꯣ ꯑꯗꯨꯝ ꯃꯦꯆꯤꯟꯅ ꯑꯗꯨꯝ ꯐꯪꯈ꯭ꯔꯦꯗꯅ ꯃꯦꯆꯤꯟꯅ ꯃꯌꯥꯝꯁꯨ ꯑꯗꯨꯝ ꯁꯝꯕꯗꯨ ꯄꯥꯝꯅꯔꯛꯄ
ꯑꯥ ꯈꯨꯠꯅ ꯇꯧꯔꯗꯤ ꯅꯨꯃꯤꯠ ꯅꯤꯅꯤ ꯍꯨꯝꯅꯤ ꯆꯪꯉꯦ ꯃꯦꯆꯤꯟ ꯊꯥꯗꯔꯒ ꯅꯣꯡꯃꯗ ꯂꯣꯏꯁꯤꯟꯈꯤꯕꯗꯨꯅ ꯐꯩ ꯍꯥꯏꯕꯒꯤ ꯋꯥꯈꯜ ꯑꯃ ꯂꯣꯏ ꯆꯠꯅꯔꯦꯕ ꯍꯧꯖꯤꯛꯀꯥꯟꯁꯦ
ꯎꯝ
ꯑꯗꯨ ꯂꯥꯏꯔꯕꯁꯤꯡꯅꯤ ꯅꯣꯡꯃꯒꯤ ꯊꯕꯛ ꯁꯨꯖꯕ ꯄꯥꯝꯕ ꯁꯨꯔꯒ ꯍꯤꯡꯕ ꯄꯥꯝꯕ ꯑꯩꯈꯣꯏꯗꯅ ꯑꯃꯨꯛ ꯊꯕꯛꯇꯣ ꯃꯤꯅ ꯃꯦꯆꯤꯟꯗꯨꯅ ꯃꯨꯟꯈ꯭ꯔꯕꯅꯤꯅ ꯑꯩꯈꯣꯏꯗ ꯑꯗꯨꯝ ꯋꯥꯍꯧꯔꯦꯗꯅ ꯑꯩꯈꯣꯏꯅ ꯖꯦ ꯁꯤꯕꯤ ꯑꯃ ꯂꯩꯔꯒ ꯖꯦ ꯁꯤꯕꯤ ꯖꯦ ꯁꯤꯕꯤ ꯊꯧꯕ ꯉꯝꯕꯒꯤ ꯄꯥꯡꯒꯜ ꯁꯛ ꯇꯦꯡꯁꯨ ꯂꯩꯕ ꯅꯠꯇꯦ
ꯃꯥꯅꯦꯑꯉꯥꯡ ꯅꯨꯡ ꯀꯣꯆꯤꯡꯒꯗꯤ ꯊꯥꯕ ꯉꯝꯃꯤꯕꯣ ꯏꯌꯥꯝꯃꯕꯣ ꯀꯣꯆꯤꯡ ꯊꯥꯕ ꯉꯝꯃꯝꯗꯧ ꯃꯥꯟꯗꯦ
ꯂꯩꯀꯥꯏꯒꯤ ꯑꯉꯥꯡ ꯅꯨꯄꯤ ꯃꯆꯥ ꯃꯥ ꯑꯩꯈꯣꯏꯒꯤ ꯃꯅꯦꯁꯤꯡ ꯇꯥꯛꯍꯜꯂꯦ ꯄꯩꯁꯥ ꯄꯤꯕꯣꯏ ꯄꯤꯗꯕꯣꯏ ꯃꯣꯏꯁꯨ ꯂꯧꯕꯣꯏ ꯂꯧꯗꯕꯣꯏ ꯑꯗꯨꯝ ꯃꯥ ꯋꯕꯗꯣ ꯎ ꯊꯤꯔꯒꯀꯣꯑꯗꯨꯝ ꯇꯧꯋꯦ
ꯀꯣꯆꯤꯡꯒ ꯊꯥꯕ ꯀꯣꯆꯤꯡ ꯊꯥꯕꯁꯦ ꯑꯃꯔꯣꯝꯗ ꯐꯩ ꯍꯥꯏꯅ ꯑꯃ ꯈꯜꯂꯦ
ꯀꯣꯆꯤꯡ ꯊꯥꯕꯗꯣ ꯑꯗꯨꯝ ꯄꯩꯁꯥ ꯂꯩꯔꯒꯗꯤ ꯀꯩꯗꯧꯕꯩ ꯊꯥꯅꯤꯡꯉꯣꯏꯗꯣꯏꯅꯣ ꯄꯩꯁꯥ ꯂꯩꯇꯕꯅꯤꯅ ꯑꯗꯨꯝ ꯑꯉꯥꯡꯁꯨ ꯄꯤꯛꯏꯕꯅꯤꯅꯀꯣ ꯀ꯭ꯂꯥꯁ ꯍꯣꯏ ꯄꯤꯛꯏꯉꯩꯗꯒꯤ ꯃꯨꯛ ꯃꯈꯣꯡꯕꯨꯗꯤꯁꯦꯡꯅ ꯆꯠꯍꯟꯒꯗꯧꯕꯅꯦ ꯆꯠꯍꯟꯕꯗꯣ ꯍꯣꯢ ꯑꯩꯅꯁꯨ ꯄꯥꯝꯃꯦ ꯑꯗꯣ ꯃꯤꯗꯒꯤ ꯁꯦꯜ ꯄꯨꯁꯤꯜꯂꯒ ꯑꯗꯨ ꯊꯥꯕ ꯍꯥꯏꯕꯁꯦ ꯑꯗꯨꯝ ꯑꯋꯥꯕꯗꯣ ꯑꯗꯨꯝ ꯑꯣꯏꯗꯅ ꯃꯤꯒꯤ ꯁꯦꯜ ꯍꯥꯢꯁꯦ ꯁꯦꯟꯗꯣꯏ ꯑꯃꯨꯛ ꯍꯨꯂꯛ ꯍꯦꯛꯇꯥ ꯌꯥꯔꯣꯏ ꯑꯗꯨꯗꯒꯤ ꯁꯦꯂꯦꯞ ꯎꯝ
ꯁꯔꯀꯥꯔꯒꯤ ꯁ꯭ꯀꯨꯜꯗ ꯇꯝꯍꯜꯂꯒꯗꯤ ꯀꯣꯆꯤꯡ ꯊꯥꯕꯤꯕꯅꯗꯤ ꯐꯩ ꯍꯥꯏꯗꯤ ꯁꯔꯀꯥꯔꯁꯦ ꯑꯩꯈꯣꯏ ꯁ꯭ꯀꯨꯜꯁꯦ
ꯇꯝꯍꯟꯗ꯭ꯔꯦ